ꯍꯜꯂꯣ ꯀꯔꯤ ꯇꯧꯕ꯭ꯔꯣ
ꯗ ꯄꯁꯥ
ꯈꯪꯗꯕꯒꯤꯅꯦ ꯅꯪ ꯍꯥꯏ ꯕꯤꯕ꯭ꯔꯥ ꯉꯁꯥꯏꯗꯣ ꯑꯩꯉꯣꯟꯗ
ꯍꯥꯥ
ꯅꯪ ꯍꯥꯏꯗꯦꯅ ꯉꯁꯥꯏꯗꯣ
ꯑꯗꯣ ꯅꯪ ꯅꯪꯗꯤ ꯆꯠꯅꯤꯡꯅꯗꯤ ꯆꯠꯂꯨꯅꯦ ꯔꯝꯔꯥꯏꯗꯨꯗ
ꯆꯠꯗꯤ ꯆꯠꯅꯤꯡꯉꯦ ꯑꯗꯣ ꯑꯩꯒꯤ ꯄ꯭ꯔꯦꯛꯇꯤꯁ ꯃꯇꯝꯁꯦ ꯂꯩꯇ꯭ꯔꯗꯤ ꯑꯗꯨ
ꯁꯇꯥꯔ ꯗꯦꯁꯨ ꯑꯣꯏꯌꯦꯒ
ꯁꯇꯔ꯭ꯗꯦ ꯎꯝ ꯃꯣꯔꯅꯤꯡꯗ ꯄ꯭ꯔꯦꯛꯇꯤꯁ ꯈꯟꯗꯗꯤ ꯆꯠꯄ ꯌꯥꯔꯅꯤ
ꯑꯣ ꯃꯣꯏꯒꯤ ꯒꯔꯤꯗꯣ ꯐꯔꯤ ꯑꯣꯏꯕꯔ꯭
ꯈꯪꯗꯦ ꯈꯪꯗꯤꯌꯦ ꯍꯥꯏꯕꯤꯗꯦ ꯃꯥ ꯑꯩ ꯍꯣꯔꯦꯟ ꯍꯂꯥꯔ ꯑꯀꯥꯟꯗ ꯍꯥꯡꯒꯗꯝꯅꯤ ꯍꯥꯥ ꯋꯥꯁꯅꯒꯔꯝ ꯊ ꯀꯩ ꯍꯥꯏꯕ꯭ꯔꯥ
ꯑ ꯃꯃꯤꯡ ꯗꯨ ꯀꯅꯥ ꯒꯋ꯭ꯥꯡꯗꯤ ꯖꯋ꯭ꯥꯟ ꯍꯥꯌꯦ ꯃꯥꯒꯤ ꯀꯔꯤꯗ ꯆꯠꯇꯣꯏꯅꯤ ꯍꯩꯌꯦ
ꯅꯍꯥꯟ ꯅꯍꯥꯟ ꯒꯥꯔꯤ ꯊꯥꯎꯕ ꯅꯨꯄꯥꯥꯗꯨꯅ
ꯑꯩꯗꯤ ꯈꯪꯗꯦ
ꯑꯣꯏ ꯑ ꯔꯥꯃꯦꯟ ꯆ ꯆꯥꯕ ꯆꯠꯇꯕ
ꯆꯠ
ꯁꯟꯗꯦꯗꯀꯣ ꯎꯝ ꯑꯣ ꯄꯥꯏꯕ ꯗꯅꯦ ꯃꯥ ꯀꯔꯤꯒꯤ ꯋꯥ ꯍꯥꯏꯕ ꯈꯪꯗꯦꯅꯦ ꯒꯥꯔꯤꯗ ꯇꯧꯔꯒ ꯋꯥ ꯍꯥꯏꯕꯀꯣ ꯆꯂꯦꯁꯤꯒꯤ ꯀꯤꯌꯔ ꯇꯦꯛꯀꯔꯅꯤꯕ
ꯑꯥ
ꯑ ꯑ ꯑ ꯍꯥꯏꯕꯒꯨꯝ ꯇꯥꯌꯦ ꯑꯩꯗꯤ
ꯍꯨꯍꯨꯝ
ꯆꯦꯡꯗꯣ ꯃꯥꯗꯣ ꯎ ꯔꯣꯡꯃꯩ ꯂꯣꯟ ꯁꯨ ꯍꯥꯏꯕ ꯌꯥꯕ꯭ꯔꯥ ꯍꯥꯡꯔꯕꯀꯣ ꯉꯁꯥꯏꯗꯣ ꯇ ꯁꯔ ꯎ ꯈꯣꯏꯁꯨ ꯃꯤꯅꯤꯡꯗꯨ ꯈꯪꯗ꯭ꯔꯗꯤ ꯑꯗꯨꯝ ꯍꯥꯏꯌꯦ ꯍꯥꯏꯕ
ꯃꯥꯗꯤ ꯃꯩꯇꯩꯂꯣꯟ ꯍꯥꯏꯕꯅꯦ
ꯍꯥꯏꯅꯤ ꯍꯥꯏꯅꯤ ꯍꯩ ꯍꯥꯏꯔꯁꯨ ꯉꯥꯡꯗ꯭ꯔꯗꯤꯀꯣ ꯂꯥꯏꯅꯗꯤ ꯇꯧꯗꯕꯅꯤ ꯃꯥꯗꯤ ꯄꯥꯡꯍꯩ ꯍꯥꯏꯗꯅ ꯃꯥꯗꯤ ꯏꯪꯂꯤꯁꯇ ꯉꯥꯡꯔꯒ ꯂꯥꯏꯕꯅꯤꯅ ꯅꯦꯗ ꯃꯣꯏꯒꯤ ꯀꯂꯦꯜꯖ ꯃꯅꯤꯄꯨꯔꯗꯒꯤ ꯂꯩꯕꯅꯤꯅ ꯃꯅꯤꯄꯨꯔꯗ ꯂꯥꯏꯕꯅꯤꯅ ꯈꯪꯅꯤ ꯈꯪꯉꯅꯤꯗ ꯃꯤꯇꯩ ꯂꯣꯟꯗꯤ
ꯑ ꯃꯥ ꯁꯅꯥ ꯅꯍꯥꯟ ꯍꯥꯏꯕꯅꯦ ꯃꯥ
ꯎꯝ ꯑꯈꯣꯏꯗꯅ ꯍꯦꯟꯅ ꯍꯥꯏꯕꯅꯦ ꯑꯩꯈꯣꯏ ꯏꯝꯐꯥꯜꯗ ꯂꯥꯏꯔꯤꯀꯥꯟꯗꯀꯣ ꯃꯥꯗꯣ
ꯑꯣ ꯍꯣꯏ ꯃꯥꯗꯤ ꯃꯅꯤꯄꯔꯤꯒꯤ ꯐꯤꯂꯤꯝ ꯑꯗꯨ
ꯑ ꯑꯩꯈꯣꯏ ꯑꯩꯗꯤ ꯁꯨꯝ ꯁꯨꯝ ꯌꯦꯡꯗꯅ ꯑꯃꯨꯛ ꯄꯤꯅꯁꯨ ꯍꯥꯏꯕꯅꯦ ꯑꯩꯈꯣꯏꯗꯅ ꯀꯔ꯭ꯝ ꯃꯥꯗꯤ ꯃꯅꯤꯄꯨꯔꯤ ꯐꯂꯝ ꯌꯦꯡꯉꯦ ꯌꯥꯝꯅ ꯑꯩꯈꯣꯏꯗꯤ ꯍꯣꯂꯤꯋꯨꯠ ꯕꯣꯂꯤꯋꯨꯗ ꯈꯛꯇ ꯌꯦꯡꯕꯒꯤꯀꯣ
ꯀꯣꯂꯦꯖ ꯀꯥꯕ ꯃꯇꯝꯗꯣ ꯑꯩꯗꯣ ꯃꯅꯤꯄꯨꯔꯤ ꯁꯨꯅꯥ ꯉꯥꯡ ꯗꯃꯅꯤ ꯃꯩꯇꯥꯏꯒ ꯄꯨꯂꯁꯨꯀꯣ
ꯑ ꯑꯩꯁꯨꯅꯦꯗꯥ ꯃꯔꯥꯛ ꯃꯔꯥꯛꯇ ꯑꯩ ꯏꯃꯥꯟꯅꯕꯤ ꯃꯔꯤꯡꯒꯤ ꯃꯔꯤꯡꯒꯤ ꯇ꯭ꯔꯥꯏꯗ ꯃꯒꯤꯡ ꯃꯔꯤꯡꯒꯤ ꯇꯔꯥ ꯅꯨꯄꯤꯗꯣ ꯑꯗꯨ ꯃꯥꯕꯨ ꯈꯔ ꯈꯔ ꯉꯥꯡꯉꯦ ꯃꯥꯉꯣꯟꯗ
ꯍꯣꯁꯇꯦꯜꯗ ꯃꯤꯁꯅ ꯉꯥꯡꯉꯦ
ꯑꯣ ꯅꯪꯗꯤ ꯈꯔ ꯐꯔꯅꯤ ꯎꯝ ꯃꯩꯇꯩꯥꯏꯒꯤ ꯃꯥꯡꯗ ꯂꯩꯕꯒꯤ
ꯑꯗꯨ ꯉꯥꯡꯗꯕꯒꯤ ꯒꯌ꯭ꯥꯟ ꯇꯥꯗꯦ ꯑꯩ ꯒꯌ꯭ꯥꯟ ꯇꯥꯗꯦ ꯎꯝ ꯉꯥꯡꯕꯗꯣ ꯑꯩꯅ ꯉꯥꯡꯗꯕꯒꯤꯀꯣ
ꯑꯥꯎ ꯍꯣꯏꯅꯦ ꯑꯈꯣꯏ ꯑꯈꯣꯏ ꯁꯨꯃꯥꯏꯅ ꯎꯝ ꯀꯣꯜ ꯁꯨꯃꯥꯏꯅ ꯇꯧꯔꯗꯤꯀꯣ ꯅꯨꯡꯇꯤꯒꯤ ꯇꯧꯔꯗꯤꯀꯣ ꯍꯩꯔꯅꯤ ꯅꯨꯃꯤꯠ ꯑꯍꯨꯝ ꯅꯨꯃꯤꯠ ꯑꯍꯣꯨꯝꯗ ꯈꯔ ꯐ꯭ꯂꯨꯋꯟ ꯇꯥꯎꯈ꯭ꯔꯦꯅ ꯑꯈꯣꯏꯁꯨ ꯈꯪꯉꯤꯅ ꯅꯪꯁꯨ
ꯀꯣ ꯈꯔ ꯈꯤꯇꯪ ꯐ꯭ꯂꯣꯏꯟ ꯇꯧꯈ꯭ꯔꯦꯕ ꯇꯨꯔ ꯊ꯭ꯔꯤ ꯄꯔꯁꯦꯟ꯭ꯔ ꯑꯗꯨꯒꯕꯗꯤ ꯐ꯭ꯂꯣꯟ ꯇꯎꯈ꯭ꯔꯦ ꯎꯝ
ꯇ ꯃꯒꯤꯅꯤꯀꯣ ꯑꯗꯨꯗꯤ
ꯎꯝ ꯗꯤꯕꯤꯁꯨꯀꯣ ꯃꯥ ꯉꯥꯡꯕꯗꯣ ꯍꯩꯇꯕꯅꯦ ꯑꯗ ꯑꯈꯣꯏꯗꯅ ꯍꯦꯟꯅ ꯍꯥꯏꯌꯦ ꯑꯗꯣ ꯐ꯭ꯂꯨꯋꯟ ꯇꯧꯕꯗꯨ ꯃꯥꯗꯨ ꯀꯀꯥꯛ ꯀꯀꯛ ꯑꯣꯏꯕ ꯑꯈꯣꯏꯗꯅ ꯍꯦꯟꯅ ꯍꯥꯏꯌꯦ ꯑꯗꯣ ꯃꯥꯗꯤ ꯑꯈꯣꯏꯗꯅ ꯀꯔꯤ ꯑꯣꯏꯅ
ꯑ ꯑ ꯃꯉꯣꯟꯗꯁꯨ ꯄꯥꯛꯑꯣꯅ ꯋꯥꯔꯤ ꯁꯥꯟꯅꯔꯣ ꯌꯥꯏꯅꯦ
ꯅꯨꯡꯉꯥꯏꯌꯦ ꯋꯥ ꯌꯥꯝ ꯊꯣꯛꯑꯦ ꯃꯉꯣꯟꯗ ꯁꯥꯕ ꯀꯥꯟꯗ
ꯉꯔꯥꯡꯗꯣ ꯐꯨꯈꯣꯏ ꯑꯅꯤꯗꯣ ꯀꯣꯜ ꯑꯃꯔꯛ ꯇꯧꯌꯦ
ꯎꯝ ꯃꯥꯗꯤ ꯁꯨꯨꯞ ꯁꯨꯞꯁꯨ ꯇꯥꯎꯕꯤꯔꯦ ꯑꯩꯉꯣꯟꯗ ꯀꯔꯤꯔ ꯏꯀꯥꯏꯕꯒꯤꯔ ꯍꯥ
ꯑꯦ ꯇꯧꯕꯤꯌꯨꯀꯣꯅ ꯍꯥꯏꯔꯕꯅꯦꯕ ꯃꯥꯁꯨ ꯇꯧꯔꯛꯀꯦ ꯍꯥꯏꯔꯒ ꯇꯧꯁꯨ ꯇꯧꯔꯛꯇꯦ
ꯅꯪ ꯍꯥꯏꯕꯤꯈ꯭ꯔꯕꯣ ꯃꯉꯣꯟꯗ ꯄꯩꯁꯥ ꯂꯥꯛꯑꯦ ꯑꯦ ꯑꯈꯣꯏꯁꯦ ꯁꯤ ꯋꯥꯔꯤ ꯇꯣꯛꯑꯁꯦ
ꯀꯔꯤꯒꯤ ꯀꯔꯤꯒꯤ ꯁꯤ ꯍꯥꯎꯕ
ꯈꯪꯗꯦ ꯀꯅꯥꯅ ꯇꯧꯔꯒ ꯀꯅꯥꯅ ꯍꯥꯎꯕ꯭ꯔ
ꯅꯪꯅꯅꯦ ꯍꯦꯁ ꯃꯣꯏ ꯑꯅꯤꯁꯨ ꯑꯗꯣ ꯀꯔꯤ ꯌꯦꯟꯁꯥꯡ ꯊꯣꯡꯕ꯭ꯔꯥꯅ ꯑꯩꯅ ꯍꯪꯕ ꯄꯨꯡ ꯃꯥꯅ ꯆꯤꯀꯦꯟ ꯂꯩꯕꯤꯕꯒꯤ
ꯑꯣ ꯅꯨꯡꯗꯥꯡ ꯌꯦꯟꯁꯥꯡꯅꯦ ꯍꯥꯏꯗꯧꯗꯣ ꯅꯨꯡꯗꯥꯡꯒꯤꯅꯤ ꯍꯥꯏꯌꯦ ꯉꯔꯥꯡ ꯅꯨꯡꯗꯥꯡꯒꯤꯅꯤ
ꯑꯗꯨꯗꯤ ꯑꯗꯣꯞꯄꯔꯥ ꯀꯥꯟꯅ ꯄꯥꯕ ꯉꯝꯗꯦ ꯍꯥꯏꯕ ꯃꯗꯣ ꯃꯥꯗꯤ ꯌꯨꯝꯗ ꯇꯨꯝꯔꯒ ꯆꯥꯔꯒ ꯐꯣꯟ ꯌꯦꯡꯉꯒ ꯂꯩ ꯍꯥꯏꯌꯦ
ꯅꯣꯏ ꯈꯠꯄꯗꯣ ꯑꯗꯨꯝ ꯑꯣꯏꯔꯝꯒꯅꯤ ꯑꯗꯨꯒꯤ ꯑꯣꯏꯔꯝꯒꯅꯤ
ꯌꯥꯝ ꯁꯥꯔ ꯑꯩꯈꯣꯏ ꯑꯩ ꯑꯩꯒꯤ ꯀ꯭ꯂꯥꯁꯇꯀꯣ ꯅꯨꯄꯥ ꯑꯃꯒ ꯀ꯭ꯂꯥꯁ ꯂꯧꯃꯤꯟꯅꯕꯤꯅꯦ ꯎ ꯉꯥꯎꯃꯤꯟꯅꯕꯅꯦꯕ ꯍꯧꯖꯤꯛ ꯃꯣꯔ ꯑ ꯁꯥꯏꯗ ꯑꯗꯣ ꯎꯖꯥꯍꯅ ꯎꯝ ꯄꯤꯁ ꯀꯝꯄꯣꯁ ꯇꯧꯕꯤꯕ ꯅꯨꯄꯥꯒꯤ ꯋꯥꯔꯤ ꯃꯥꯅ ꯍꯥꯏꯕ ꯑꯗꯣ ꯎꯝ ꯁꯦꯟꯆꯨꯔꯤꯒꯤ ꯋꯥꯔꯤ ꯍꯥꯎꯔꯒ ꯀꯣ ꯕꯩꯕꯦꯜꯗ ꯆꯥꯡꯈ꯭ꯔꯒ ꯋꯥꯔꯤ ꯑꯥꯗ ꯆꯥꯂꯒ ꯑꯩꯈꯣꯏꯗꯤ ꯑꯗꯨꯝꯉꯥꯏꯕ ꯄꯨꯡ ꯃꯈꯥꯏꯔꯃꯗꯣ ꯍꯥꯏꯅꯦ ꯃꯖꯤꯛ ꯀ꯭ꯂꯥꯁ ꯊ
ꯑꯁ ꯃꯇꯥꯡ ꯃꯥꯡꯍꯟꯗꯦ ꯑꯗꯨꯗꯤ
ꯃꯗ ꯅꯣꯂꯦꯖ ꯅꯣꯂꯦꯖꯁꯤꯒ ꯑꯦꯟ ꯇꯥꯎꯗ
ꯑꯣ ꯑꯗꯨ ꯑꯣꯔꯁꯨꯁꯨ ꯅꯣꯏꯣꯏꯒꯗꯨ ꯈ ꯇꯅ ꯑꯗꯦ ꯃ ꯇꯥꯝꯁꯨꯏ ꯌꯥꯝ ꯑꯃꯁꯨ ꯅꯥꯠꯇꯦ
ꯎꯝ ꯎ ꯑꯩꯗꯤ ꯅꯣꯛꯅꯤꯡꯦꯛꯉꯒ ꯂꯥꯛꯕꯅꯦ ꯃꯥꯗꯣ ꯈ ꯆꯞ ꯇꯥꯄꯅꯦꯕ ꯑꯩꯈꯣꯏꯣꯏꯗ ꯁꯕꯁꯟ ꯂꯩꯔꯦ ꯁꯕꯩ ꯁꯟꯒꯤ ꯋꯥꯔꯤꯔꯒꯤ ꯇꯑꯣꯏꯅ ꯍꯥꯏꯌꯨ ꯃꯥꯗꯣ ꯑꯩ ꯀꯃꯤꯁꯥꯟꯒꯤ ꯏꯁꯩ ꯑꯃ ꯁꯛꯏꯅ ꯁꯤꯗ ꯑꯗꯣ ꯁꯤ ꯃꯥꯏꯍꯦꯟꯅꯅ ꯎꯝ ꯊꯔꯒ ꯃꯩꯀꯣꯝꯗ ꯑꯩ ꯁꯤꯗ ꯂꯥꯏꯔꯦ ꯍꯥꯏꯔꯗꯤ ꯂꯣꯏꯔꯦ
ꯁꯨꯃꯥꯏꯅ ꯍꯥꯏꯌꯦꯕ ꯃꯥꯗꯤ
ꯅꯨꯡꯁꯤ ꯅꯨꯡꯁꯤꯁꯨ ꯅꯨꯡꯁꯤꯍꯦ ꯑꯩꯈꯣꯏꯕꯨꯀꯣ ꯄꯥꯔꯁꯤꯌꯦꯂꯤꯇꯤꯁꯨ ꯂꯥꯏꯇꯦ ꯃꯥꯗꯣ ꯃꯥꯒꯤ ꯏꯁꯇꯨꯗꯦꯟꯕꯨ ꯂꯣꯏ ꯅꯨꯡꯁꯤꯌꯦꯕ
ꯑꯗꯨ ꯑꯣꯏꯒꯗꯕꯅꯤ ꯑꯣꯖꯥꯗꯤ
ꯎꯝ ꯎꯝ
ꯌꯨꯝꯃꯤ ꯌꯥꯎꯅꯤꯡꯉꯥꯏ ꯋꯥꯠꯂꯤꯕ꯭ꯔꯣ
ꯍ ꯌꯥꯎꯗ꯭ꯔꯦ ꯁꯔꯒꯤ ꯌꯎꯗ꯭ꯔꯦ ꯁꯥꯛ ꯑꯦ ꯁ ꯀꯥꯏꯂ ꯌꯥꯝ ꯌꯥꯝꯅ
ꯅꯨꯡ ꯁꯥ ꯀꯕ꯭ꯔꯥ
ꯍꯣꯏꯅꯦ ꯆꯥꯠꯄ ꯀꯥꯟꯗꯗꯤ ꯊꯣꯛꯇꯦꯥꯛꯀꯥꯟꯗꯗꯤ ꯂꯣꯏꯔꯦ ꯃꯥꯌꯦ ꯇꯥꯔ
ꯑꯗꯣ ꯍꯣꯔꯦꯟ ꯋꯥꯛꯀꯤꯡ ꯆꯥꯁꯤꯔ ꯀꯔꯤ ꯇꯧꯁꯤꯔꯥ
ꯌꯥꯌꯦꯦ
ꯆ ꯆꯩꯦ ꯀꯣ
ꯆꯠꯁꯦ ꯌꯥꯏ ꯑꯩꯁꯦ ꯦꯒ ꯊꯣꯛꯂꯛꯑꯒ ꯂꯩ ꯑꯩꯒꯤ ꯏꯁꯀ꯭ꯔꯤꯟꯗꯨ
ꯑꯩꯁꯨꯅꯦ ꯑꯗꯨꯝ ꯇꯥꯎꯕꯅꯤ ꯀꯥꯏꯗꯦ ꯀꯥꯏꯗꯦ ꯑꯗꯨꯕꯨꯗꯤ
ꯌꯥꯗꯦ ꯍꯥꯏꯕꯒꯨꯝ ꯇꯥꯕ ꯀꯣꯟꯅ ꯍꯥꯏꯕꯗꯣ ꯑꯥꯏ ꯍ‌ꯦ ꯁꯔꯦ
ꯉꯁꯤ ꯂꯩꯔꯦꯛ ꯄꯥꯅꯤꯡꯗ‌ꯦ ꯂꯥꯛ ꯇ ꯉꯔ ꯄꯥꯔꯒ ꯑꯩꯗꫭ ꯇꯥꯥꯟꯕꯝꯁꯤ
ꯑꯣ ꯏꯚꯤꯅꯤꯡꯗ ꯈ꯭ꯔ ꯅꯨꯉꯥꯏ ꯀꯥꯟꯗ ꯇꯧꯔꯣ
ꯏꯤꯡꯂꯤꯁꯁꯨ ꯄꯥꯒꯂꯦ ꯑꯩꯅ ꯐꯝ ꯑꯩꯗ ꯅꯨꯡꯗꯥꯡꯗꯤ ꯅꯍꯥꯟꯗꯤ ꯅꯨꯡꯗꯥꯡꯒꯤ ꯅꯨꯡꯗꯥꯡꯗ ꯑꯗꯨꯝ ꯄꯥꯕꯅꯦꯕ ꯑꯗꯨꯒ ꯅꯨꯡꯗꯥꯡ ꯄꯥꯟꯗꯦ ꯍꯧꯖꯤꯛꯀꯥꯟ ꯍꯥꯏꯗꯤ ꯀ ꯀꯥ ꯐꯦꯂꯣ ꯗꯤꯁꯇꯥꯥ ꯀꯈꯦ
ꯑꯣ ꯑ‌ꯦ ꯌꯨꯝ ꯌꯥꯎꯔꯦ ꯐꯔ‌ꯦ ꯀꫭ ꯊꯝꯃꯒꯦ ꯎꯝ ꯎꯝ